ꯍꯜꯂꯣ
ꯑꯣ ꯇꯥꯕ꯭ꯔꯣ
ꯍꯜꯂꯣ ꯑ ꯇꯥꯕ꯭ꯔꯣ
ꯇꯥꯕ꯭ꯔꯣ
ꯇꯥꯏꯌꯦ ꯇꯥꯏꯌꯦ
ꯍꯣꯏ ꯇꯥꯏ ꯐꯖꯅꯥ ꯇꯥꯏ
ꯑꯩꯒꯤꯁꯨ ꯁꯦꯡꯅ ꯇꯥꯏꯌꯦ ꯍꯧꯖꯤꯛꯇꯤ ꯁꯨꯝ ꯂꯩꯔꯝꯃꯤꯅꯦ
ꯇꯥꯏꯅꯦ ꯌꯥꯝ ꯐꯩꯅꯦ ꯑꯗꯨꯗꯤ
ꯅꯪꯗꯤ
ꯑꯩꯁꯨ ꯐꯖꯥꯟ ꯇꯥꯏ ꯍꯥꯏꯁꯨ ꯁꯨꯝ ꯐꯝꯃꯥ ꯂꯩ ꯫
ꯑꯣ ꯊꯕꯛ ꯆꯠꯇ꯭ꯔꫭ
ꯊꯕꯛ ꯃꯐꯝꯗꯥ ꯑꯗꯨꯝ ꯐꯥꯝꯃ ꯂꯩꯕꯅꯤꯅ
ꯑꯁ ꯃꯤꯗꯤ ꯗꯕꯥꯜ ꯋꯥꯠꯅꯤꯅꯦ ꯇꯧꯔꯤꯁꯦ
ꯗꯕꯥꯜ ꯋꯥꯛ ꯅꯠꯇꯦꯗꯥ
ꯇ꯭ꯔꯤꯄꯥꯜꯔꯣ ꯑꯗꯨꯗꯤ
ꯇ꯭ꯔꯤꯄꯥꯜ ꯅꯠꯇꯦ ꯖꯤꯔꯣ ꯋꯥꯛꯅꯤ
ꯐꯌꯦꯗ ꯖꯦꯔꯣꯋꯥꯛꯁꯨ ꯐꯕꯅꯦ ꯑꯩꯁꯨ ꯖꯦꯔꯣꯋꯥꯛꯅꯦ ꯂꯩꯔꯤꯁꯦ꯫
ꯖꯤꯔꯣ ꯖꯤꯔꯣ ꯋꯥꯛ ꯑꯣꯏꯔꯁꯨ ꯄꯩꯁꯥ ꯐꯪꯉꯗꯤ ꯌꯥꯏꯅ
ꯑꯩꯈꯣꯏꯗꯤ ꯄꯩꯁꯥ ꯐꯪꯗꯕ ꯖꯦꯔꯣ ꯋꯥꯔꯛꯅꯦ ꯌꯨꯝꯗ ꯂꯩꯕ
ꯎꯝ ꯌꯨꯝꯁꯦ ꯆꯤꯡꯗꯔꫭ ꯇꯥꯝꯗꯔꯣ
ꯆꯤꯡ ꯇꯥꯝꯗ ꯑꯅꯤꯃꯛꯇꯥ
ꯑꯁ ꯑꯗꯨꯗꯤ ꯌꯥꯝ ꯅꯨꯡꯉꯥꯏꯗ ꯑꯩꯁꯨ ꯆꯤꯡ ꯍꯥꯏꯁꯨ ꯍꯥꯏꯗꯤ ꯆꯤꯡꯗ
ꯑꯣ ꯐꯩꯅꯦ꯫
ꯎꯝ ꯑꯁ ꯈꯪꯗ꯭ꯔꯦꯗꯥ
ꯍꯧꯖꯤꯛꯇꯤ ꯑꯍꯥꯎ ꯑꯍꯥꯎꯕ ꯂꯩꯔꯝꯅꯤ ꯆꯤꯡꯗꯗꯤ꯫
ꯑ ꯆꯤꯡꯗꯨꯗꯤ ꯑꯍꯥꯎꯕ ꯉꯥꯛꯇꯅꯤ꯫
ꯍꯣꯏ ꯍꯥꯏꯗꯤ ꯁꯤꯖꯟꯗꯣ
ꯎꯝ꯫
ꯍꯧꯖꯤꯛ ꯃꯇꯝꯅꯤꯅꯦ ꯅꯨꯡꯉꯥꯏꯔꯤꯁꯦ ꯈꯨꯟꯗ ꯂꯩꯕ꯫
ꯎꯝ꯫ ꯅꯪꯁꯨ ꯂꯥꯛꯑꯣꯅ ꯑꯗꯨꯗꯤ
ꯍꯣꯏ ꯑꯍꯨꯝ ꯄꯥꯏꯕ ꯌꯥꯕ ꯌꯦꯡꯉꯒ
ꯏꯁꯥ ꯁꯦꯝꯃꯥꯒ ꯀꯣ
ꯑꯥ
ꯄꯥꯏꯕ ꯌꯥꯕ ꯌꯦꯡꯉꯒ ꯄꯥꯏꯔꯛꯀꯦ ꯆꯤꯡꯗꯗꯤ ꯑꯍꯥꯎꯕ ꯌꯥꯝꯕꯅꯦ ꯍꯧꯖꯤꯛꯇꯤ
ꯍꯣꯏ ꯄꯥꯏꯔꯛꯑꫭ ꯀꯣ
ꯎꯝ ꯍꯣꯔꯦꯟ ꯑꯩ ꯁꯦꯝꯒꯦ ꯑꯩꯒꯤ ꯋꯤꯡꯁ
ꯍꯣꯏ ꯅꯪ ꯋꯥꯔꯜ ꯀꯞꯒꯨꯝꯕꯗꯤ ꯌꯦꯡꯕ꯭ꯔꯥ
ꯌꯦꯡꯉꯦ ꯍꯣꯏ ꯃꯔꯛ ꯃꯔꯛꯇ
ꯑꯣ ꯑꯗꯨ ꯅꯪ ꯑꯩꯗꯤ ꯌꯦꯡꯉꯤꯗ ꯑꯗꯨꯝ
ꯀꯃꯥꯏꯒꯤ ꯐꯦꯟꯔꯅꯦ
ꯑꯥꯏ ꯗꯤ ꯗꯥꯏ ꯍꯥꯔꯠ ꯃꯦꯁꯤ
ꯑꯁ ꯑꯗꯨꯗꯤ ꯑꯁꯤꯗꯁꯨ ꯂꯩꯍꯦ ꯁꯤꯕ ꯉꯝꯕ ꯃꯤ ꯃꯦꯁꯤꯒꯤꯗꯃꯛꯛꯇ ꯑꯩꯒꯤꯃꯅꯥꯛꯇꯁꯨ ꯀꯡ ꯂꯌꯦ
ꯅꯪꯗꯤ
ꯑꯩꯗꯤ ꯎꯝ ꯀꯩ ꯍꯥꯏꯗꯣꯏꯅꯣ ꯑꯩꯒꯤ ꯁꯤ ꯁꯞꯄꯣꯔꯠꯇꯅꯦ ꯍꯥꯏꯕ ꯂꯩꯇꯦꯗ ꯍꯩ ꯍꯩꯕ ꯃꯤꯗꯣ ꯌꯦꯡꯕ ꯀꯥꯟꯗ ꯑꯗꯨꯗꯣ ꯑꯗꯨꯝ ꯁꯞꯄꯣꯔꯠ ꯇꯧꯋꯦ ꯍꯩꯇꯃꯟꯗꯁꯨ ꯅꯨꯡꯁꯤꯕꯒꯤ ꯁꯞꯄꯣꯔꯠ ꯇꯧꯕꯤꯌꯦ
ꯑꯗꯨꯗꯗꯤ ꯌꯥꯗꯦꯍꯦ ꯅꯪꯒꯤ ꯐꯦꯟꯁ ꯑ ꯅꯪꯒꯤ ꯄ꯭ꯂꯦꯌꯔꯁ ꯑꯃ ꯅꯠꯇ꯭ꯔꯒ ꯅꯪꯒꯤ ꯇꯤꯝꯁ ꯑꯃꯗꯤ ꯂꯩꯒꯗꯕꯅꯤ ꯐꯨꯠꯕꯣꯜꯗꯤ ꯌꯦꯡꯒꯦ ꯍꯥꯏꯗꯤ
ꯑꯁ ꯂꯩ ꯑꯩ ꯂꯩꯇꯦꯕ ꯍꯥꯏ ꯑꯩꯈꯣꯏꯗꯤ ꯅꯨꯄꯤꯅꯤꯅ ꯊꯋꯥꯏ ꯌꯥꯎꯗꯕꯗꯣ
ꯑꯩꯁ ꯅꯨꯄꯤ ꯑꯣꯏꯔꯁꯤ ꯌꯥꯝ ꯂꯩꯗ
ꯎꯝ ꯑꯗꯣ ꯑꯩ ꯑꯩꯗꯤ ꯌꯥꯝ ꯄꯥꯝꯕ ꯃꯤ ꯅꯠꯇꯦꯕ ꯍꯟꯗꯛ ꯋꯥꯔꯜ ꯀꯞ ꯑꯣꯏꯕꯒꯤ ꯌꯦꯡꯕꯤꯕ ꯋꯥꯅꯦꯕ ꯃꯔꯛ ꯃꯔꯛꯇ
ꯎꯝ
ꯍꯣꯏꯅꯦ ꯃꯦꯁꯤꯅꯦ ꯔꯣꯅꯥꯜꯗꯣꯅꯦ ꯑꯗꯨꯝ ꯃꯃꯤꯡ ꯆꯠꯄꯒꯤ ꯑꯗꯨꯝ ꯃꯃꯤꯡ ꯆꯠꯄꯒꯤ ꯈꯪꯕ ꯈꯛꯇꯅꯦꯕ ꯍꯥꯏꯗꯤ ꯑꯩ ꯑꯁꯤꯅꯦ ꯃꯥ ꯉꯝꯗꯗꯤ ꯑꯩ ꯆꯥꯔꯣꯏ ꯀꯥ‌ ꯇꯧꯕ ꯗꯨꯗꯤ ꯂꯩꯇꯦꯕ ꯑꯩꯉꯣꯟꯗ
ꯑꯗꯨꯒꯨꯝꯕꯗꯤ ꯂꯩꯇꯦꯗ ꯑꯗꯨ ꯑꯣꯏꯔꯁꯨ ꯍꯥꯏꯕꯗꯤ ꯂꯩꯗꯅ
ꯟꯉꯣꯟꯗꯒꯤ ꯍꯦꯜꯂꯦ ꯑꯗꯨꯗꯤ ꯑꯩꯅ ꯂꯩꯕ ꯃꯤꯗꯤ ꯃꯦꯁꯤ ꯌꯥꯝꯂꯒ ꯀꯞꯄ ꯉꯝꯕ ꯃꯤꯅꯦ ꯃꯦ ꯉꯝꯗ꯭ꯔꯒ ꯆꯥꯛ ꯆꯥꯗꯕ ꯃꯤꯅꯤꯀꯣ
ꯑꯁ ꯑꯗꯨꯗꯤ ꯐꯣꯟ ꯅꯝꯕꯔꯗꯤ ꯐꯣꯟ ꯐꯣꯟ ꯅꯝꯕꯔ ꯂꯩꯔꯗꯤ‌ ꯄꯤꯕꯤꯕ ꯌꯥꯒꯗꯔꯣ
ꯑ ꯅꯪꯁꯨ ꯄꯨꯔꯥ ꯃꯦꯁꯤ ꯊꯥꯕꯤꯒ ꯍꯣꯔꯦꯟ ꯃꯥꯒꯤ ꯅꯝꯕꯔ ꯊꯥꯕꯤꯒꯦ ꯊꯥꯕꯤꯒꯦ ꯏꯁ
ꯐꯔꯦꯟ‌ ꯑꯃꯥ ꯂꯩꯔꯦ ꯍꯥꯏꯅꯀꯣ
ꯍꯣꯏ ꯃꯥ ꯌꯥꯕꯅꯦ ꯉꯔꯥꯡ ꯃꯦꯁꯤꯒꯤ ꯕꯥꯔꯗꯦ ꯑꯣꯏꯕꯒꯤ ꯃꯥꯅ ꯑꯆꯥꯄꯣꯠ ꯂꯩꯕꯤꯕꯅꯦ
ꯑꯣ ꯑꯁ ꯌꯥꯝ ꯐꯩꯗ ꯑꯩꯅ ꯍꯧꯖꯤꯛꯁꯨ ꯃꯦꯁꯤ ꯁꯤꯒꯤ ꯃꯦꯁꯤꯒꯤ ꯌꯨꯅꯤꯐꯣꯔꯝ ꯁꯦꯠꯂꯒ ꯂꯩꯕꯅꯤ ꯍꯧꯖꯤꯛꯁꯨ ꯍꯥꯏ
ꯅꯪꯁꯨꯨꯔꯣ
ꯑꯣꯏ ꯕꯤꯗꯤꯌꯣ
ꯑꯣꯍꯣ ꯅꯣꯏ ꯑꯅꯤ ꯅꯣꯏ ꯑꯅꯤ ꯄꯨꯟꯈ꯭ꯔꯗꯤ ꯌꯥꯔꯔꯣꯏ ꯑꯦ ꯃꯥꯁꯨ ꯉꯔꯥꯡ ꯗꯨꯀꯥꯟ ꯊꯣꯛꯄꯗ ꯁꯦꯠꯂꯒ ꯊꯣꯛꯄꯅꯤꯅꯦ
ꯑꯣ
ꯑꯗꯨꯒꯤ ꯑ ꯑꯩꯒꯤ ꯀꯥꯖꯤꯟ ꯑꯃꯅ ꯐꯣꯇꯣ ꯀꯥꯞꯄ ꯑꯗꯨꯒꯤ ꯃꯥ ꯄꯥꯝꯅꯕ ꯑꯗꯨꯒꯤ ꯅꯪꯗꯣ ꯃꯦꯁꯤ ꯑꯩꯈꯣꯏꯒꯤ ꯗ꯭ꯔꯦꯁ ꯍꯥꯞꯄꯒꯤ ꯑꯩ ꯐꯣꯇꯣ
ꯑꯃꯗꯨꯗꯔꫭ
ꯑ
ꯑꯗꯣ ꯑꯩꯅꯗꯤ ꯒ꯭ꯌꯥꯟ ꯇꯥꯄꫭꯠ ꯅꯠꯇꯦ ꯐꯣꯇꯣꯁꯦ ꯑꯩꯉꯣꯟꯗ ꯀꯥꯞꯄꯣ ꯀꯥꯞꯄꯣ ꯍꯥꯏꯕ ꯑꯩꯅꯗꯤ ꯅꯪ ꯀꯞꯄꯣ ꯅꯪꯅ ꯈꯔ ꯍꯥꯏꯩꯅꯤꯅ ꯄꯤꯕ ꯑꯗꯨꯒ ꯅꯪꯗꯣ ꯃꯤꯁꯤ ꯈꯣꯏꯒꯤ ꯗ꯭ꯔꯦꯁ ꯍꯥꯞꯄꯦ ꯑꯩ ꯄꯥꯝꯗꯦꯅꯦ ꯍꯥꯏꯛꯄ ꯑꯗꯨꯒꯤ ꯑꯩꯗꯤ ꯅꯣꯛꯈ꯭ꯔꯕꯅꯤꯅꯦ
ꯑ
ꯏꯁ ꯁ꯭ꯇꯦꯇꯥꯁꯁꯨ ꯅꯍꯥꯟ ꯑ ꯀꯩꯅꯣ ꯃꯦꯁꯤꯗꯨꯅ ꯒꫭꯜ ꯐ꯭ꯔꯤ ꯀꯤꯛ ꯇꯣ
ꯎꯝ
ꯐ꯭ꯔꯤ ꯀꯤꯛ ꯃꯤꯁ ꯇꯧꯕꯒꯤ ꯏꯁ ꯃꯥꯅꯥ ꯗ꯭ꯔꯥꯃꯥ ꯑꯣꯟꯈ꯭ꯔꯦꯅꯦꯍꯦ
ꯕꯦꯅꯜꯇꯤ ꯆꯟꯗꯕꯗꯣ
ꯍꯣꯏ ꯆꯥꯟꯗꯕꯒꯤ ꯅꯪ ꯐ꯭ꯔꯤ ꯀꯤꯛ ꯅꯠꯇ꯭ꯔꯣ ꯑꯗꯣ
ꯄꯦꯅꯥꯜꯇꯤꯅꯤ ꯅꯦ ꯍꯣꯏ ꯄꯦꯅꯜꯇꯤ
ꯍꯣꯏ ꯍꯣꯏ ꯑꯗꯨꯗꯣ ꯒꯥꯔꯤꯗ ꯒꯥꯔꯤ ꯑꯌꯦ ꯆꯥꯟꯗ꯭ꯔꯕ ꯑꯃ ꯊꯃꯩ ꯁꯣꯛꯑꯝꯃꯦꯕꯀꯣ
ꯑꯣ
ꯑꯗꯨ ꯑꯩꯈꯣꯏ ꯑꯗꯨ ꯃꯇꯝꯗꯣ ꯃꯥꯗꯣ ꯂꯩꯇꯦ ꯃꯄꯥꯟ ꯊꯣꯛꯈꯤꯕ
ꯑꯣ
ꯑꯗꯨꯒ ꯇꯨꯃꯤꯟꯅ ꯂꯩꯈ꯭ꯔꯦ ꯑꯩꯈꯣꯏꯁꯨ ꯐꯣꯟ ꯇꯧꯕꯤꯗ꯭ꯔꯦ ꯑꯗꯨꯒ ꯍꯣꯔꯦꯟ ꯃꯦꯁꯤꯅ ꯒꫭꯜ ꯆꯜꯂꯀꯥꯟꯗ ꯀꯔꯤ ꯍꯥꯏꯕ꯭ꯔ ꯃꯥꯒꯤ ꯗꯥꯏꯂꯣꯛꯁꯦ ꯄꯨꯔꯥ ꯇꯥꯟꯅꯩꯔꯤꯅꯦ ꯉꯥꯏꯍꯥꯛꯇꯪꯒꯤ ꯗ꯭ꯔꯥꯃꯥ ꯇꯧꯕꯅꯦ ꯑꯗꯨ ꯀꯩ ꯃꯥꯒꯤ ꯁ꯭ꯇꯦꯇꯥꯁꯇꯣ ꯎꯝ ꯑꯃꯛꯀ ꯔꯣꯅꯥꯜꯗꫭ ꯈꯣꯏꯒꯤ ꯐꯦꯟꯅ ꯎꯕꯒꯤ ꯀꯤ ꯑꯃꯨꯛꯀ ꯏꯁꯀ꯭ꯔꯤꯟ ꯁꯣꯠ ꯇꯧꯔꯒ ꯃꯥꯥꯏꯁꯦ ꯑꯃꯨꯛꯀ ꯊꯥꯒꯠꯄ ꯃꯦꯁꯤꯅ ꯃꯣꯏ ꯊꯣꯛꯑꯁꯨ ꯊꯣꯛꯀꯦꯅ ꯊꯣꯛꯄꯅꯤ ꯁꯣꯏꯔ ꯊꯣꯛꯑꯁꯨ ꯃꯣꯏ ꯊꯣꯛ ꯊꯣꯛꯀꯦꯅ ꯊꯣꯛꯄꯅꯦ ꯍꯥꯏꯈ꯭ꯔꯅꯤꯅꯦ ꯍꯥꯏ ꯍꯧꯕꯅꯤꯅꯦ ꯃꯣꯏ ꯀꯥꯡꯕꯨꯁꯦ
ꯅꯪꯁꯨ ꯁꯤꯕ ꯌꯥꯕ ꯃꯤꯔꯣ ꯃꯦꯁꯤꯒꯤꯗꯃꯛꯇ
ꯑ ꯍꫭꯏꯅꯦ ꯑꯩꯈꯣꯏ ꯑꯩꯈꯣꯏꯒꯤ ꯖꯒꯥꯗꯁꯨ ꯀꯣ
ꯁꯤꯒꯤ ꯕꯥꯔꯗꯦ
ꯑꯦ ꯉꯔꯥꯡꯗꯤ ꯉꯥ ꯆꯥꯏꯗ ꯃꯦꯁꯤꯒꯤ ꯕꯥꯔꯗꯦ ꯀꯣ ꯉꯥ ꯑꯥꯍꯥꯎꯕ ꯊꯣꯡꯔꯒ
ꯑꯁ ꯉꯔꯥꯡ ꯑꯩ ꯅꯪ ꯐꯥꯎꯅꯔꯝꯃꯗꯤꯀꯣ ꯑꯩꯒꯤꯁꯨ ꯇ꯭ꯔꯤꯠ ꯇꯏ ꯍꯥꯝ ꯇꫭ ꯌꯥꯕꯅꯤꯅꯦ
ꯑꯣ ꯌꯥꯕꯅꯦ ꯑꯁ ꯑꯗꯣ ꯍꯣꯏ ꯌꯥꯕꯅꯦ ꯑꯗꯨꯕꯨ ꯉꯁꯤ ꯈꯛꯇ ꯊꯦꯡꯅꯕꯒꯤ ꯀꯣ ꯎꯄꯥꯏ ꯂꯩꯇꯦ
ꯗꯧ ꯌꯥꯗꯦꯅꯦ ꯃꯊꯪ ꯆꯍꯤ ꯉꯥꯏꯗ
ꯎꯝ ꯑꯩꯈꯣꯏꯒꯤ
ꯆꯥꯕ꯭ꯔꯣ ꯉꯁꯤꯗꯤ
ꯑꯁ ꯉꯁꯤ ꯁꯥꯎꯒ꯭ꯔꯤꯒ ꯁꯦ ꯈꯥꯃꯦꯟꯣ ꯑꯈꯥꯕ ꯅꯣꯏ ꯅꯣꯏꯁꯨ ꯁꯨꯃꯥꯏꯅ ꯆꯥꯕ꯭ꯔꯥ
ꯍꯣꯏ ꯆꯥꯏꯌ‌ꯦ ꯑꯩꯈꯣꯏꯁꯨ ꯆ‌ꯥꯞ ꯃꯥꯟꯅꯩꯌ‌ꯦ
ꯎꯝ ꯅꯪꯁꯨ ꯑꯩꯈꯣꯏ ꯔꯣꯡꯃꯩꯅꯤꯀꯣ
ꯑꯩꯅ ꯖꯦꯃꯦ ꯑꯣꯏꯕ
ꯑꯣꯖꯦꯃ ꯑꯗꯨ ꯑꯣꯏꯔꯁ ꯔꯣꯃꯩ ꯂꯣꯟꯗꯤ ꯈꯥꯉꯝꯅꯤ
ꯈꯥꯡꯉꯦ ꯈꯥꯡꯉꯦ ꯉꯥꯡ ꯍꯟꯗꯕ ꯃꯔꯝ ꯈꯥꯡꯕ꯭ꯔꯥ ꯉꯥꯡ ꯍꯟꯗꯕ
ꯑꯗꯨ ꯇꯝꯗ ꯂꯩꯕ꯭ꯔꯥ ꯆꯤꯡꯗ ꯂꯩꯕ꯭ꯔꯥ ꯅꯪꯗꯤ
ꯑꯩ ꯍꯧꯖꯤꯛ ꯇꯝꯗ ꯂꯩꯌꯦ
ꯑꯣ
ꯅꯪꯗꯤ ꯂꯩꯕ꯭ꯔꯥ ꯅ ꯖꯒꯥ ꯉꯍꯥꯛꯇꯪ ꯆꯠꯄ꯭ꯔꯥ
ꯍꯥ
ꯅꯪ ꯍꯧꯖꯤꯛ ꯆꯤꯡꯗꯂꯩꯑꯦ ꯍꯥꯏꯕꯗꯣ
ꯍꫭꯏ ꯆꯤꯡꯗ ꯂꯩꯌ‌ꯦ
ꯉꯥꯏꯍꯥꯛꯇꯪ ꯀꯣꯏꯕ ꯆꯠꯄ꯭ꯔꯥ ꯅꯠꯇ꯭ꯔꯒ ꯑꯗꯨꯝ ꯂꯩꯕ꯭ꯔꯥ ꯍꯥꯏꯕ ꯁꯨꯇꯤ ꯆꯠꯄ꯭ꯔꯥ ꯑꯣ
ꯄꯤꯌꯣꯔ ꯑꯣꯔꯒꯥꯅꯤꯛ ꯄꯤꯌꯣꯔ ꯑꯣꯔꯒꯥꯅꯤꯛꯀꯤ ꯃꯤꯅꯤ ꯑꯩꯈꯣꯏꯗꯤ
ꯀꯨꯏꯅ ꯍꯤꯡꯒꯗꯕ ꯃꯤꯁꯤꯡꯅꯤꯅꯦ ꯅꯏ ꯅ ꯑ ꯃꯅ ꯃꯅ ꯑꯗꯨꯝ ꯈꯪꯗꯣꯛꯇꯦꯗ ꯈꯪꯗꯦꯗ
ꯑꯩꯒ ꯋꯥꯉꯥꯡꯁꯦ ꯐꯖꯔꯝꯃꯦ ꯆꯤꯡꯒꯤ
ꯈꯥꯟꯗꯣꯛꯇꯦꯍꯦ ꯆꯞ ꯃꯥꯟꯅꯩꯌꯦ ꯑꯁ ꯑꯗꯨ ꯊꯨꯜꯒꯨꯝꯕ ꯌꯥꯝ ꯍꯥꯎꯔꯝꯃꯅꯤꯅꯦ ꯍꯧꯖꯤꯛ ꯁꯤꯒꯅꯤꯅ
ꯊꯨꯟꯀꯣ
ꯎꯝ
ꯎꯝ ꯊꯨꯟ ꯍꯥꯎꯕꯔꫭ
ꯑꯩ ꯍꯟꯗꯛꯀꯤ ꯆꯥꯗ꯭ꯔꯤꯌꯦ
ꯑꯁ ꯑꯩꯗꯤ ꯉꯔꯥꯡ ꯀꫭ ꯉꯔꯥꯡ ꯒꯠꯇ‌ꯦ ꯅꯍꯥꯟ ꯐꯖꯅꯆꯥꯏꯗ ꯅꯍꯥꯟ ꯅꯨꯡꯗꯥꯡ ꯑꯩꯈꯣꯏ ꯏꯃꯥꯅ ꯐꯥꯖꯅ ꯊꯣꯡꯕꯀꯣ
ꯎꯝ ꯍꯥꯎꯔꯝꯒꯅꯤ ꯒꯟ ꯃꯁꯦꯟ ꯈꯣꯏꯒ ꯍꯥꯞꯄꯒ
ꯑꯥ ꯑꯋꯥꯏ ꯑꯁ ꯎꯝ
ꯑꯗꯨꯅꯦ ꯕ꯭ꯔꯤꯟꯖꯔꯅꯦ ꯑꯗꯨ ꯑꯍꯨꯝ ꯍꯥꯞꯄ ꯂꯣꯏꯔꯦ ꯂꯣꯏꯔꯦ ꯂꯣꯏꯔꯦ
ꯎꯝ
ꯌꯥꯝ ꯍꯥꯎꯕꯅꯦ
ꯎꯝ
ꯑꯗꯣ ꯑꯩ ꯆꯥꯕ ꯐꯪꯗ꯭ꯔꯤ ꯍꯟꯗꯛ ꯆꯍꯤꯒꯤ
ꯑ‌ꯦ ꯐꯪꯅꯤꯗ ꯃꯇꯝ ꯈꯔ ꯋꯥꯠꯄꯒꯤꯅꯤꯗ
ꯍꫭ ꯍꯣꯏ
ꯑ
ꯊꯤꯕ
ꯎꯝ ꯑꯩꯈꯣꯏ ꯕꯖꯥꯔꯗꯁꯨ ꯌꯥꯝ
ꯀꯔꯤꯕ
ꯑꯩꯈꯣꯏ ꯕꯖꯥꯔꯗꯁꯨ ꯑꯦꯕꯥꯏꯂꯦꯕꯜ ꯑꯣꯏꯗ꯭ꯔꯤꯑꯦꯕ
ꯍꯣꯏ ꯍꯣꯏ ꯑ ꯖꯨꯂꯥꯏ ꯖꯨꯂꯥꯏꯗꯗꯤ ꯐꯖꯅ ꯑꯦꯕꯥꯏꯂꯦꯕꯜ ꯑꯣꯏꯔꯅꯤ
ꯑꯣ ꯍꯟꯗꯛꯀꯤ ꯀꯨꯝꯁꯤꯁꯦ ꯈꯪꯗ꯭ꯔꯦ
ꯌꯥꯝ ꯊꯣꯛꯇꯕ꯭ꯔꯣ ꯎꯝ
ꯌꯥꯝ ꯑꯦꯚꯥꯏꯂꯦꯕꯜ ꯑꯣꯏꯗꯕꯒꯤꯔ ꯈꯪꯗ꯭ꯔꯦꯅꯦ ꯃꯄꯥ
ꯃꯇꯥꯝ ꯈꯤꯇꯪ ꯃꯇꯝ ꯈꯤꯇꯪ ꯋꯥꯠꯄ ꯖꯥꯠꯂꯥ
ꯑꯣ ꯑꯣꯏꯔꯝꯕꯁꯨ ꯌꯥꯏ
ꯎꯝ ꯅꯪ ꯈꯥꯡꯗꯔꯗꯤ ꯑꯩ ꯈꯪꯗꯔꯦ
ꯑꯥ ꯑꯩꯁꯨ ꯖꯪꯒꯥꯜꯗꯗꯤ ꯌꯦꯡꯔ ꯆꯠꯇꯕꯅꯤꯅꯀꯣ
ꯑꯁ ꯑꯩ ꯂꯩꯔꯗꯤ ꯑꯩꯗꯤ ꯆꯪꯒꯜ ꯀꯣꯏꯆꯠ ꯆꯠꯀꯅꯤ ꯑꯗꯣ
ꯑꯣ ꯑꯗꯨꯗꯤ ꯂꯥꯎꯑꯣ ꯆꯠꯁꯦ ꯏꯕꯅꯤ
ꯍꯣꯏ ꯍꯣꯏ ꯊꯤꯃꯤꯅꯁꯦ ꯑꯁ
ꯎꯝ
ꯍꯟꯗꯛꯇꯤ ꯎꯝ ꯑꯩ ꯑꯉꯥꯡ ꯑꯣꯏꯕ ꯀꯥꯟꯗꯤ ꯌꯥꯝ ꯆꯠꯂꯝꯃꯦ ꯌꯥꯝ ꯍꯩꯕꯅꯦ ꯑꯗꯣ ꯍꯟꯗꯛꯇꯤ ꯁꯣꯟꯈ꯭ꯔꯦꯅꯦꯍꯦ ꯑꯗꯨꯝ ꯆꯠꯇ꯭ꯔꯕꯒꯤ
ꯍꯣꯏ ꯆꯠꯇ꯭ꯔꯗꯤ ꯑꯗꯨꯝ ꯁꯣꯟꯕꯅꯦ
ꯃꯥꯅꯦ ꯑꯉꯥꯡ ꯑꯣꯏꯔꯗꯤ ꯎꯝ ꯍꯥꯀꯠꯆꯕꯁꯨ ꯈꯪꯗꯦꯕ
ꯎꯝ
ꯑꯗꯨꯁꯨ ꯌꯥꯝ ꯍꯥꯒꯠꯆꯩꯗꯅ ꯈꯨꯞꯄ ꯀꯥꯟꯗ
ꯎꯝ ꯍꯣꯏꯅꯦ ꯍꯣꯏꯅꯦ
ꯍꯨꯖꯤꯛꯇꯤ ꯎꯝ ꯑꯗꯨ ꯊꯤꯕ꯭ꯔꯥꯕꯨ ꯍꯥꯀꯠꯆꯕꯅ ꯌꯥꯔꯔꯣꯏ
ꯎꯝ
ꯑꯗꯣ ꯍꯧꯖꯤꯛ ꯃꯇꯝꯗꯤ ꯆꯥꯎꯈꯠꯂꯕꯅꯤꯅ ꯒꯥꯔꯤ ꯇ꯭ꯔꯤꯞ ꯇ꯭ꯔꯤꯞ ꯑꯣꯏꯅꯁꯨ ꯌꯨꯝꯗ ꯄꯨꯔꯛꯑꯒ ꯈꯣꯛꯑꯦꯅꯦ ꯃꯤꯁꯤꯡꯁꯦ
ꯍꯣꯢ
ꯊꯥꯏꯅꯗꯤ ꯑꯥ ꯀꯔꯤ ꯁꯝ ꯄꯨꯔꯒ ꯆꯠꯄꯅꯦ
ꯑꯣ ꯅꯪꯗꯤ ꯀꯔꯤ ꯊꯧꯊ ꯀꯔꯤ ꯇꯧ ꯀꯔꯤ ꯇꯧꯕꯅꯣ ꯊꯕꯛ
ꯊꯕꯛ ꯐꯪꯗꯦ ꯍꯣꯝ ꯃꯤꯅꯤꯁꯇꯔ ꯑꯣꯏꯔ ꯂꯩꯌꯦ ꯊꯕꯛ ꯐꯪꯗꯦꯗ ꯊꯕꯛ ꯐꯪꯕꯁꯦ ꯋꯥꯌꯦꯅꯦ
ꯍꯣꯏ ꯋꯥꯏ ꯑꯁꯦꯡꯕ ꯀꯣꯂꯦꯖ ꯀꯥꯔꯤꯔꯥ ꯀꯃꯥꯏꯅ ꯇꯧꯔꯤꯔꯥ ꯍꯧꯖꯤꯛꯇꯤ
ꯀꯣꯂꯦꯁꯁꯨ ꯀꯥꯗ꯭ꯔꯦ ꯑꯩꯗꯤ ꯍꯣꯝ ꯃꯤꯅꯤꯁꯇꯔ ꯑꯣꯟꯈ꯭ꯔꯦ
ꯑꯣ ꯍꯣꯝ ꯃꯤꯅꯤꯁꯇꯔ ꯑꯁ ꯐꯔꯦ ꯍꯣꯝ ꯃꯤꯅꯤꯁꯇꯔꯅ
ꯃꯅꯤꯄꯨꯔꯒꯤ ꯅꯠꯇꯦ